ꯍꯜꯂꫭ
ꯍꯂꯦ ꯂꯨ ꯌꯥ
ꯄ꯭ꯔꯦꯖ ꯗ ꯂꯣꯔ꯭ꯗ
ꯃꯔꯛ ꯃꯔꯛꯇꯗꯤ ꯑꯁ ꯑꯩꯈꯣꯏꯁꯨ ꯏꯁꯣꯔꯒꯤ ꯋꯥꯔꯤꯁꯨ ꯁꯥꯕ ꯌꯥꯏꯗ
ꯌꯥꯏꯗ
ꯁꯥꯕ ꯍꯩꯇꯕꯒꯤꯅꯦꯕ
ꯑꯗꯨꯅꯦ
ꯍꯣꯏꯁꯦ ꯌꯥꯗ꯭ꯔꯦꯕ
ꯍꯩꯇ꯭ꯔꯦꯕ ꯑꯩꯈꯣꯏꯁꯦ
ꯈ꯭ꯔꯤꯁꯃꯥꯁ ꯃꯇꯝꯗ ꯂꯥꯛꯑꯗꯤ ꯑ ꯀꯔꯤ ꯍꯥꯏꯁꯤꯔꯥ ꯏꯁꯩꯗꯣ ꯁꯛꯄ ꯂꯥꯛꯑꯣꯅ ꯀꯧꯔꯛꯒꯅꯤꯗꯣ
ꯎꯝ꯫
ꯑꯗꯨ ꯃꯇꯥꯡ
ꯀꯔꯤꯅꯣ ꯎꯝ ꯏꯁꯩ ꯑꯃ ꯂꯩꯕꯅꯦ ꯑꯥ ꯖꯒꯣꯏ ꯁꯥꯁꯤꯀꯣ ꯑꯩ ꯀꯩꯅꯣ ꯂꯩꯌꯦ꯫ ꯚꯤꯗꯤꯑꯣ ꯑꯃ ꯊꯥꯔꯛꯀꯦ ꯑꯩ ꯍꯣꯔꯦꯟ ꯊꯥꯔꯛꯀꯦ
ꯑꯪ
ꯑꯃ ꯂꯩꯌꯦꯕ ꯑꯗꯨ ꯑꯩ ꯇꯧꯅꯤꯡꯉꯤ ꯑꯠꯆꯥ ꯆꯥ
ꯇꯧꯁꯤ
ꯑꯦ
ꯗ꯭ꯔꯥꯃꯒꯨꯝꯕ ꯌꯥꯝ ꯇꯧꯁꯤꯗ ꯑꯁ ꯑꯗꯨꯅ ꯇꯧꯕꯅ ꯈ꯭ꯔꯤꯁꯃꯥꯁ ꯃꯥꯜꯂꯦ ꯏꯁꯩ ꯏꯁꯩ ꯈꯛꯇ ꯑꯗꯨꯝ ꯁꯛꯂꯒ ꯂꯩꯕꯗꯣ ꯅꯨꯡꯉꯥꯏꯇꯦꯕ ꯇꯥꯕ꯭ꯔꯣ ꯍꯦꯜꯂꯣ ꯇꯥꯗꯕ꯭ꯔꯣ
ꯑꯦꯁ ꯍꯧꯖꯤꯛ
ꯑꯁ ꯅꯦꯠꯁꯦ ꯌꯥꯗꯦꯍꯦ ꯀꯔꯤꯒꯤꯔꯥ
ꯈꯡꯗ꯭ꯔꯦꯗ
ꯄꯦ ꯄꯦꯠ ꯂꯥꯎꯋꯦ
ꯎ
ꯄ꯭ꯔꯦꯛ ꯄ꯭ꯔꯦꯛ ꯇꯧꯕꯗꯣ ꯑꯗꯨꯒꯤꯅꯦ ꯑꯩꯈꯣꯏꯁꯦ ꯈ꯭ꯔꯤꯁꯃꯥꯁ ꯃꯇꯝꯗ ꯀꯔꯤ ꯍꯥꯏꯁꯤꯔꯥ ꯗ꯭ꯔꯥꯃꯥꯒꯨꯝꯕ ꯅꯣꯛꯅꯤꯡ ꯅꯣꯛꯅꯤꯡꯕ ꯗ꯭ꯔꯃꯥꯒꯨꯝꯕ ꯗꯥꯟꯁꯒꯨꯝꯕ ꯇꯧꯔꯗꯤꯀꯣ
ꯎꯝ
ꯃꯤꯁꯨ ꯊꯦꯡꯉꯁꯨ ꯑꯜꯂꯨ ꯑꯗꯣ ꯑꯗꯨꯃꯥꯏꯅ ꯇꯧꯔꯗꯤ ꯃꯤꯁꯨ ꯊꯦꯡꯉꯁꯨ ꯑꯗꯨꯝ ꯌꯦꯡꯒ ꯂꯩꯌꯦꯕ
ꯍꯣꯏ ꯑꯗꯣ ꯃꯇꯝꯄꯤꯗꯦꯕ ꯑꯩꯈꯣꯏ ꯈꯣꯟꯁꯤꯡꯁꯦ ꯌꯥꯗꯦꯕ
ꯀꯔꯤꯒꯤꯔꯥ ꯈꯪꯗꯦ ꯑꯇꯣꯞꯄ ꯈꯨꯟꯅꯤ ꯌꯥꯝ ꯇꯧꯅꯩꯌꯦ ꯑꯩꯈꯣꯏ ꯈꯨꯟ ꯈꯛꯇꯅꯦ ꯀꯔꯤꯔ ꯈꯪꯗꯦ
ꯌꯥꯝ ꯁ꯭ꯇꯦꯟꯗꯠꯒꯤ ꯇꯥꯏꯞꯇꯒ ꯇꯧꯋꯦꯕ ꯃꯣꯏꯁꯦ ꯑꯗꯨ ꯇꯧꯗꯤ ꯇꯧꯗꯕ
ꯑꯩꯈꯣꯏꯒꯤ ꯊꯥꯏꯅꯒꯤꯗꯣ ꯑꯁ ꯑꯗꯨꯃꯥꯏꯅ ꯇꯧꯔꯗꯤ ꯐꯒꯗꯕꯅꯤ ꯍꯧꯖꯤꯛꯀꯥꯟꯁꯤꯗꯤ ꯑꯦꯥꯁ ꯂꯣꯏꯔꯦꯍꯦ
ꯑꯩꯈꯣꯏ ꯈꯨꯟꯒꯤ ꯃꯤꯁꯤꯡꯁꯨ ꯖꯥꯠ ꯖꯥꯠ ꯅꯤꯗ
ꯑꯥ ꯑꯗꯨꯃꯥꯏꯅ ꯇꯧꯗꯕꯅ ꯐꯕꯅꯦ ꯑꯗꯨꯅꯦ ꯅꯨꯡꯉꯥꯏꯕ ꯍꯥꯏꯕꯁꯦ ꯅꯨꯡꯉꯥꯏꯊꯣꯛꯀꯗꯕꯅꯦꯕ ꯃꯤ ꯍꯥꯏꯁꯤꯗꯤ
ꯎꯝ
ꯑꯣ ꯏꯁꯣꯔꯕꯨꯗꯤ ꯑꯗꯨꯝ ꯈꯨꯔꯨꯝꯕꯕꯨꯗꯤ ꯑꯗꯨꯝ ꯈꯨꯔꯨꯝꯒꯗꯕꯅꯦ ꯍꯥꯏꯕꯁꯨ ꯃꯔꯛ ꯃꯔꯛꯇꯗꯤ ꯑꯗꯨꯝ ꯖꯣꯞꯀꯨꯝꯕ ꯑꯗꯨꯝꯕꯗꯤ ꯇꯧꯕ ꯌꯥꯏꯗꯅ
ꯎꯝ
ꯏꯁꯣꯔꯅꯁꯨ ꯁꯥꯎꯕꯤꯔꯣꯏꯕ
ꯎꯝ
ꯖꯣꯞ ꯇꯧꯕꯕꯨ ꯗ꯭ꯔꯃꯥ ꯇꯧꯕꯒꯨꯝꯕ ꯏꯁꯩ ꯁꯛꯄꯒꯨꯝꯕ
ꯑꯗꯨ ꯃꯥꯒꯤ ꯃꯥꯒꯤ ꯃꯥꯒꯤ ꯇꯦꯂꯦꯟꯅꯦ ꯍꯥꯏꯕ ꯑꯗꯨ ꯇꯧꯕꯗ ꯀꯅꯥꯃꯇꯅ ꯊꯤꯡꯕ ꯈꯣꯠꯄ ꯑꯗꯨꯝ ꯇꯧꯕꯗꯣ ꯇꯧꯗ꯭ꯔꯁꯨ ꯌꯥꯏ ꯑꯕ ꯏꯁꯣꯔꯅꯁꯨ ꯃꯥꯒꯤ ꯃꯥꯒꯤ ꯇꯦꯂꯦꯟꯗꯨ ꯄꯤꯕꯅꯦꯕ
ꯎꯝ
ꯏꯁꯩ ꯁꯛꯄ ꯏꯁꯩ ꯗꯥꯟꯁ ꯇꯧꯕꯒꯨꯝꯕ ꯗ꯭ꯔꯝ ꯈꯤꯡꯕꯒꯨꯝꯕ
ꯎꯝ
ꯑꯩ ꯃꯥꯒꯤ ꯑꯇꯣꯞ ꯑꯇꯣꯞꯄ ꯇꯦꯂꯦꯟ ꯌꯥꯝ ꯄꯤꯕꯅꯦꯗ ꯑꯗꯣ ꯃꯥꯒꯤ ꯃꯥ ꯃꯥꯅ ꯃꯥꯅ ꯄꯥꯏꯕ ꯍꯩꯇ꯭ꯔꯗꯤ ꯈꯪꯗ꯭ꯔꯦꯗꯅꯥ
ꯑꯩꯈꯣꯏꯗꯤ ꯇꯧꯅꯤꯡꯉꯦꯕ ꯑꯗꯣ ꯑꯗꯣ ꯑꯩꯈꯣꯏ ꯈꯨꯟꯅ ꯌꯥꯗꯕꯒꯤꯅꯦꯕ
ꯈꯪꯗ ꯑꯩꯈꯣꯏ ꯈꯨꯟꯖꯦ ꯀꯔꯤꯒꯤꯔꯥ
ꯖꯥꯠ ꯑꯃꯅꯦ ꯑꯩꯈꯣꯏ ꯈꯨꯟꯒꯤ ꯃꯤꯁꯤꯡꯁꯦ
ꯃꯤ ꯍꯥꯏꯁꯤꯗꯤ ꯑꯐꯕ ꯇꯧꯕꯗꯨꯅ ꯍꯦꯟꯅ ꯐꯔꯦꯗꯥ ꯈꯣꯏꯅ ꯗ꯭ꯔꯃꯥ ꯇꯧꯋꯦ ꯗꯥꯟꯁ ꯇꯧꯋꯦ ꯍꯥꯏꯔꯗꯤ ꯑꯦꯁ ꯐꯨꯔꯤꯠꯀꯨꯝꯕꯁꯨ ꯂꯣꯏꯅ ꯌꯦꯡꯉꯒ ꯑꯃꯨꯛ ꯂꯧꯒꯗꯅꯤꯀꯣ
ꯅꯣꯏ
ꯑꯅꯧ ꯑꯅꯧꯕ
ꯁꯤꯀꯦꯜ ꯍꯦꯜꯒꯤ ꯕꯦꯟꯗ ꯌꯦꯡꯕ ꯌꯥꯔꯦ ꯗ꯭ꯔꯃꯥꯒꯨꯝꯕ ꯇꯧꯔꯤꯉꯥꯏ ꯑꯣꯏꯔꯗꯤ
ꯍꯥꯥ
ꯐ꯭ꯔꯣꯛꯀꯨꯝꯕ ꯀꯔꯤ ꯀꯔꯥ ꯏꯁ꯭ꯀꯥꯔ ꯒꯨꯝꯕ ꯑꯗꯣ ꯗꯤꯖꯥꯏꯟ ꯗꯤꯖꯥꯏꯟ ꯑꯇꯣꯞ ꯑꯇꯣꯞꯄ ꯗꯤꯖꯥꯏꯟ ꯌꯥꯝ ꯂꯩꯌꯦꯕ ꯁꯦꯀꯦꯟ ꯍꯦꯟ ꯅꯠꯇꯦ ꯐꯥꯔꯁ ꯍꯦꯟꯗꯗꯤ ꯑꯩꯁ ꯑꯩꯈꯣꯏꯗꯤ ꯂꯩꯕ ꯉꯝꯃꯣꯏꯍꯦ
ꯑꯗꯨꯅꯤ
ꯑꯃ ꯑꯅꯤ ꯑꯗꯨꯝꯀꯥꯏꯌꯦꯕ ꯂꯤꯁꯤꯡ ꯈꯔ ꯈꯪꯉꯅꯤ ꯃꯇꯥꯡ ꯃꯇꯝꯅ ꯍꯥꯏꯕꯗꯣ ꯑꯣꯏꯅ ꯃꯥꯥꯜꯂꯦ ꯌꯥꯝ ꯇꯥꯡꯉꯦꯕ
ꯑꯁ ꯎꯝ ꯅꯍꯥꯟꯗꯤ ꯅꯍꯥꯟꯗꯤ ꯂꯨꯄꯥ ꯇꯔꯥ ꯂꯩꯔꯗꯤ ꯎꯝ ꯌꯥꯝ ꯍꯔꯥꯎꯕꯅꯤ ꯍꯟꯗꯛꯇꯤ ꯑꯁ ꯄꯥꯇꯔꯥ ꯍꯥꯏꯕ
ꯑꯩꯁ ꯌꯥꯗ꯭ꯔꯦ ꯈ꯭ꯔꯤꯁꯃꯥꯁꯒꯤ ꯑꯩ ꯄꯦꯇꯤ ꯆꯥꯔꯁꯦ ꯂꯄꯥ ꯆꯥꯝꯃꯉꯥꯒꯨꯝꯕ ꯅꯠꯇ꯭ꯔꯗꯤ ꯌꯥꯗ꯭ꯔꯦꯕ
ꯍꯦ
ꯑꯗꯨꯐꯥꯎ ꯀꯣꯟꯅꯗꯦꯕ ꯊꯥꯏꯅꯗꯤ ꯂꯨꯄꯥ ꯂꯨꯄꯥ ꯌꯥꯡꯈꯩꯒꯨꯝꯕ ꯂꯩꯔꯗꯤ ꯑꯦꯁ ꯈ꯭ꯔꯤꯁꯃꯥꯁꯁꯦ ꯅꯨꯃꯤꯠ ꯅꯤ ꯍꯨꯝꯁꯦ ꯑꯗꯨꯝ ꯀꯣꯟꯅꯩꯌꯦꯕ
ꯍꯣꯏ
ꯍꯧꯖꯤꯛꯇꯤ ꯌꯥꯗ꯭ꯔꯦ ꯄꯣꯠꯁꯨ ꯂꯣꯏꯅ ꯇꯥꯡꯕꯒꯤꯅꯤ ꯇꯧꯔꯤ
ꯑꯥꯏ ꯁꯥꯏꯌꯦ ꯁꯥꯏꯌꯦ
ꯃꯩ ꯂꯥꯛꯄ꯭ꯔꯣ ꯑꯩꯈꯣꯏꯗꯗꯤ ꯃꯩ ꯑꯃꯨꯛ ꯃꯨꯠꯈ꯭ꯔꯦ
ꯃꯩꯗꯤ ꯂꯥꯛꯑꯦꯗ
ꯃꯩꯁꯦ ꯆꯠꯀꯟꯕꯁꯤꯅ ꯈꯪꯉꯦ ꯑꯁ ꯀꯔꯤꯒꯤꯔꯥ ꯈꯪꯗꯦꯕꯨ
ꯑꯗꯨꯒꯤꯅꯦ ꯌꯨꯝ ꯃꯅꯥꯛꯇ ꯇꯥꯋꯔꯗꯣ
ꯑꯥꯎ
ꯑꯦꯂꯦꯛꯇ꯭ꯔꯤꯛ ꯑꯦꯂꯦꯛꯇ꯭ꯔꯤꯛ ꯄꯣꯁ ꯑꯃ ꯁꯦꯝ ꯁꯦꯝꯈ꯭ꯔꯣ
ꯎꯝ ꯁꯦꯝꯃꯅꯤ ꯑꯩ ꯄꯩꯁꯥ ꯇꯥꯜꯂꯒ ꯁꯦꯝꯕ ꯍꯧꯈ꯭ꯔꯒꯦ ꯑꯩ ꯀꯥꯟꯅꯗ꯭ꯔꯦ
ꯌꯥꯝ ꯁꯥꯔꯦꯗ ꯄꯨꯛꯅ ꯅꯥꯕꯅꯦ ꯀꯔꯤꯅꯣ ꯒꯌꯥꯟ ꯃ꯭ꯌꯥꯟ ꯇꯥꯗ꯭ꯔꯦ ꯑꯩꯁꯦ
ꯑꯦ ꯑꯗꯨ ꯄꯨꯛ ꯅꯥꯕꯗꯣ ꯑꯩꯁ ꯑꯁ ꯅꯍꯥꯟ ꯍꯥꯡꯆꯤꯠ ꯈꯛꯇ ꯉꯥꯏꯔꯤ ꯂꯣꯏꯈꯤꯕ
ꯍꯧꯖꯤꯛꯇꯤꯀꯣ ꯀ꯭ꯌꯥꯝ ꯀꯩꯝ ꯇꯧꯗꯦꯕ ꯑꯁ ꯉꯍꯥꯛ ꯂꯩꯔꯗꯤ ꯎꯝ ꯍꯧꯔꯅꯤ ꯑꯩꯁꯨ
ꯑꯗꯨ ꯍꯤꯗꯥꯛ ꯊꯛ ꯍꯤꯗꯥꯛꯇꯤ ꯆꯥꯗ꯭ꯔꯣ ꯅꯪ
ꯍꯤꯗꯥꯛꯇꯤ ꯆꯥꯗ꯭ꯔꯦ
ꯍꯤꯗꯥꯛ ꯑꯃ ꯌꯥꯝ ꯐꯕ ꯂꯩꯌꯦ ꯍꯥꯏꯕꯅꯦ ꯑꯩꯁꯨ ꯊꯛꯀꯦꯅ ꯇꯧꯔꯤꯅꯤ
ꯑꯩ ꯅꯍꯥꯟ ꯊꯛꯔꯝꯃꯦ ꯑꯗꯣ ꯍꯣꯏ ꯐꯗꯤ ꯐꯩꯌꯦꯕ ꯑꯗꯣ ꯑꯗꯨ ꯊꯠꯇ꯭ꯔꯦ ꯑꯃꯨꯛ ꯊꯠꯇ꯭ꯔꯗꯤꯀꯣ ꯑꯃꯨꯛ ꯇꯧꯋꯦ ꯌꯥꯗꯦ
ꯑꯗꯨꯃꯥꯏꯅ ꯇꯧꯕꯖꯥꯠꯅꯤ ꯑꯗꯨꯗꯤ ꯀꯥꯏꯗꯒꯤ ꯊꯥ ꯑꯃ ꯑꯃꯗꯒꯤ ꯀꯥꯏꯖꯨ ꯆꯠꯇꯦ ꯂꯩꯕ ꯉꯝꯒꯅꯤ
ꯇꯨ ꯍꯟꯗ꯭ꯔꯦꯠ ꯀꯌꯥꯅꯣ ꯑꯃꯨꯛ ꯇꯧꯒ꯭ꯔꯕꯅꯤ ꯀꯩꯅꯣ ꯇꯧꯕꯅꯦ ꯑꯗꯨ
ꯇꯨ ꯑꯥ ꯑꯩꯅ ꯑꯩꯈꯣꯏꯒꯤ ꯈꯨꯟꯒꯤ ꯄꯥꯈꯪ ꯑꯃ ꯐꯥꯔꯃꯥꯁꯤꯗ ꯑꯃ ꯂꯩꯗꯅ
ꯑꯥ
ꯑꯗꯨꯗ ꯂꯧꯋꯦꯕ ꯅꯍꯥꯟꯗꯣ
ꯎꯝ
ꯇꯨ ꯇꯨ ꯁꯚꯦꯟꯇꯤ ꯑꯣ
ꯇꯨ ꯁꯚꯦꯟꯇꯤ ꯌꯧꯔꯕꯣ
ꯇꯨ ꯁꯚꯦꯟꯇꯤ ꯇꯥꯕꯅꯦꯕ ꯃꯥꯅ ꯇꯨ ꯐꯤꯐꯇꯤ ꯍꯥꯞꯄꯤꯔꯣꯅ ꯍꯥꯏꯕ
ꯑꯥ ꯊꯛꯄ ꯃꯇꯝ ꯈꯛꯇꯅꯦ ꯐꯔꯤꯁꯦ
ꯎꯝ ꯇꯨꯃꯥꯏ ꯍꯥꯏ
ꯇꯣꯛꯑꯗꯤ ꯑꯗꯨꯝ ꯅꯥꯕꯅꯤ
ꯎꯝ ꯑꯗꯣ ꯑꯥ ꯁꯤꯡꯒꯤ ꯁꯤꯡꯗꯣ ꯐꯨꯠꯂꯒ ꯊꯛꯄꯁꯨ ꯐꯩ ꯍꯥꯏꯕꯅꯦ ꯑꯩꯁꯨ ꯇ꯭ꯔꯥꯏ ꯇꯧꯒꯦꯅꯗꯤ ꯈꯜꯂꯝꯕꯅꯤ
ꯇꯧꯁꯤꯔꯥ ꯈꯪ
ꯁꯤꯡꯗꯣ ꯐꯨꯠꯂꯒ ꯀꯣ
ꯎꯝ
ꯁꯥꯕꯗꯣ ꯑꯗꯨꯝ ꯏꯁꯤꯡ ꯁꯥꯕꯗ ꯑꯗꯨꯝ ꯊꯛꯑꯗꯤ ꯐꯩꯌꯦꯅ ꯍꯥꯏꯅꯩ ꯈꯪꯗꯦ ꯐꯕ꯭ꯔꯥ ꯐꯠꯇꯕ꯭ꯔꯥ ꯇ꯭ꯔꯥꯏ ꯇꯧꯁꯤꯔꯗꯤ
ꯀꯔꯤꯅꯣꯁꯨ ꯍꯥꯏꯋꯅꯦ ꯃꯅꯥ ꯑꯃ ꯀꯣ
ꯎꯝ
ꯃꯝ ꯃꯃꯤꯡꯗꯣ ꯑꯩ ꯈꯪꯗ꯭ꯔꯦ ꯑꯗꯨ ꯐꯨꯠꯂꯒ ꯀꯣ ꯆꯥꯝꯃꯗꯤꯀꯣ ꯑꯗꯨꯁꯨ ꯐꯩꯌꯦ ꯍꯥꯏꯌꯦ ꯊꯨꯝꯒ
ꯎꯝ ꯊꯨꯝꯒ ꯐꯨꯠꯂꯒ ꯆꯥ ꯊꯥꯛꯇꯣꯏꯕ ꯏꯁꯤ,
ꯊꯛꯇꯣꯏꯕ ꯅꯠꯇꯦ ꯆꯝꯗꯣꯏꯕ ꯎꯝ ꯅꯠꯇꯦ
ꯑꯣ ꯑꯣ ꯑꯣ ꯆꯥꯝꯊꯣꯛꯅꯕ ꯑꯣ ꯈꯪꯉꯦ ꯈꯪꯉꯦ
ꯑꯗꯣ
ꯎꯝ ꯑꯗꯣ ꯂꯥꯛꯄ ꯃꯇꯝꯗꯗꯤ ꯎ ꯑꯗꯨ ꯂꯥꯛꯄ ꯃꯇꯝꯗꯗꯤ ꯑꯁ ꯏꯁꯤꯡ ꯁꯥꯕꯁꯦ ꯐꯤꯅ ꯇꯧꯔꯒ ꯀꯣꯟ
ꯎꯝ
ꯄꯨꯛ ꯅꯥꯕ ꯃꯐꯝꯗ ꯎꯝ ꯊꯨꯞꯆꯤꯜꯂꯗꯤ ꯑꯁ ꯌꯥꯝ ꯅꯨꯡꯉꯥꯏꯌꯦ ꯑꯗꯨꯒꯤꯅꯦ ꯑꯩꯗꯤ ꯋꯥꯇꯔ ꯕꯦꯒ ꯉꯥꯛꯇ ꯄꯥꯏꯌꯦ ꯋꯥꯇꯔ ꯕꯦꯒ ꯄꯥꯏꯕꯗꯨꯁꯨ ꯐꯠꯇꯦꯅꯗꯤ ꯍꯥꯏꯌꯦ ꯑꯗꯨꯕꯨ ꯉꯝꯗꯦꯕ ꯈꯥꯡꯕ ꯉꯝꯗꯦꯕ
ꯑꯩꯗꯤꯀꯣ ꯋꯥꯇꯔ ꯕꯦꯒ ꯂꯥꯏꯔꯤ ꯕꯣꯇꯥꯜꯒꯀꯣ ꯏꯁꯤꯡ ꯑꯁꯥꯕꯗꯣ
ꯑꯁ
ꯕꯣꯇꯥꯜꯗ ꯍꯥꯞ ꯆꯜꯂꯒ ꯀꯣ
ꯑꯩꯗꯤ ꯋꯥꯇꯔ ꯕꯦꯒꯁꯦ ꯄꯥꯏ ꯋꯥꯇꯔ ꯕꯦꯒ ꯄꯥꯏꯕꯁꯦ ꯑꯅꯤ ꯑꯍꯨꯝ ꯁꯨꯔꯦ ꯄꯥꯏꯕ
ꯎꯝ
ꯑꯃ ꯄꯥꯏꯌꯦ ꯑꯃꯨꯛ ꯍꯣꯔꯒ ꯂꯩ ꯑꯃ ꯄꯥꯏꯌꯦ ꯑꯉꯥꯡꯁꯤꯡꯅ ꯑꯗꯨꯝ ꯎꯝ ꯑꯁ ꯍꯥꯏꯕ ꯍꯩꯇꯤꯅꯤ ꯕ꯭ꯂꯦ ꯒꯨꯝꯕꯅ ꯁꯥꯟꯅꯕꯤꯕ꯭ꯔꯥ ꯈꯪꯗꯦ